ꯏꯕ ꯅꯨꯡꯉꯥꯏꯔꯤꯕꯣ ꯏꯌꯥꯝꯕ
ꯅꯨꯡꯉꯥꯏꯔꯤ ꯅꯨꯡꯉꯥꯏꯔꯤ ꯅꯪ ꯀꯃꯥꯏꯅ ꯇꯧꯔꯤꯒꯦ
ꯑꯗꯨ ꯅꯨꯡꯉꯥꯏꯔꯦ ꯏꯌꯥꯝꯕꯗꯒꯤ ꯋꯥꯅ ꯇꯥꯟꯅꯒꯦꯅ ꯐꯣꯟ ꯇꯧꯔꯛꯏꯅꯤ ꯏꯅꯦ ꯌꯥꯝ
ꯍꯥꯏꯔꯛꯑꯣ ꯍꯥꯏꯔꯛꯑꯣ
ꯎꯝ ꯌꯥꯝꯌꯥꯝꯕꯣꯏ ꯅꯣꯏ ꯒꯥꯔꯤ ꯂꯩꯕꯗꯣ ꯒꯥꯔꯤ ꯈꯔ ꯋꯥꯏꯕ ꯈꯣꯠꯄ ꯌꯥꯗꯔꯣꯏ ꯍꯟꯇꯛ ꯑꯩ ꯊꯕꯛ ꯏꯪꯈꯥꯡ ꯆꯠꯄꯗ ꯒꯥꯔꯤꯁꯦ ꯌꯥꯝ ꯍꯥꯏꯗꯤ ꯒꯥꯔꯤꯕꯨ ꯌꯥꯝ ꯐꯔꯛ ꯇꯥꯅꯔꯕ ꯍꯥꯏꯗꯤ ꯊꯕꯜ ꯑꯩ ꯑꯩꯁꯨ ꯑꯣꯐꯤꯁꯇ ꯑꯣꯖꯥꯕꯨ ꯑꯣꯏꯔꯦ ꯀꯩꯅꯣꯗ ꯁ꯭ꯀꯨꯟ ꯑꯉꯥꯡꯁꯤꯡ ꯂꯔꯤꯛ ꯇꯥꯛꯄ ꯈꯣꯠꯄ ꯇꯧꯕꯗꯣ ꯅꯨꯡꯉꯥꯏꯇꯕ ꯆꯠꯄ ꯈꯣꯠꯄꯗ ꯑꯗꯣ ꯑꯩ ꯒꯥꯔꯤꯁꯨ ꯑꯁꯤ ꯂꯝꯕꯤꯗ ꯌꯥꯗ꯭ꯔꯕ ꯑꯗꯨꯒꯤ ꯊꯝꯃꯝꯕ ꯑꯗꯨꯒꯤ ꯉꯁꯤ ꯅꯣꯡꯅꯤꯅꯤꯇꯪ ꯋꯥꯏꯖꯒꯦ ꯍꯥꯏꯒꯦ ꯇꯧꯕ ꯌꯥꯒꯗ꯭ꯔꯣ ꯏꯌꯥꯝꯕ
ꯍꯣꯏ ꯉꯁꯤ ꯅꯣꯡꯅꯤꯅꯤ ꯋꯥꯏꯌꯣ ꯊꯕꯛ ꯑꯩ ꯊꯕꯛ ꯉꯁꯤꯕꯨꯗꯤ ꯂꯩꯇꯦ ꯍꯌꯦꯡꯉꯤꯗꯤ ꯈꯪꯗ꯭ꯔꯤ ꯉꯁꯤꯗꯣ ꯋꯥꯏꯔꯣ ꯀꯔꯤ ꯁ꯭ꯀꯨꯜꯗꯅꯣ ꯈꯣꯠ ꯁꯔꯀꯥꯔ ꯁ꯭ꯀꯨꯜꯗꯣ ꯄ꯭ꯔꯥꯏꯕꯦꯠ ꯁ꯭ꯀꯨꯜꯅ ꯑꯣꯖꯥ ꯑꯣꯏ ꯑꯗꯨꯕꯨ
ꯑꯩ ꯀꯩꯅꯣꯅꯤ ꯒꯣꯚꯔꯃꯦꯟꯒꯤꯗ ꯑꯣꯖꯥ ꯑꯣꯏꯅ ꯈꯜꯂꯛꯄꯅꯦ ꯍꯟꯗꯛ ꯑꯣꯖꯥ ꯍꯥꯏꯗꯣꯛꯈꯤꯕꯗꯣ
ꯑꯣ
ꯑꯗꯨ ꯑꯩ ꯑꯣꯖꯥ ꯑꯣꯖꯥ ꯑꯣꯏꯅ ꯈꯜꯂꯛꯄꯅꯦ ꯃꯣꯏ
ꯇꯣꯂꯣꯞ ꯆꯥꯗꯣꯔꯦ ꯃꯣꯏ ꯑꯩꯗꯣ ꯂꯩ ꯂꯩ ꯑꯍꯥꯟ ꯂꯩꯕꯨꯗꯤ ꯗꯤ ꯌꯥꯏꯕ ꯑꯍꯥꯟꯕ ꯑꯣꯏꯕꯅꯤꯅ ꯇꯣꯣꯔꯣꯞꯁꯨ ꯐꯪꯗꯕ ꯇꯣꯣꯔꯣꯞ ꯐꯪꯗꯕꯅꯤꯅꯗꯤ ꯇꯣꯔꯣꯞ ꯐꯪꯉ ꯀꯥꯟ ꯁꯦꯡ ꯄꯩꯁꯥꯕꯗꯤ ꯄꯔꯒ ꯏꯦꯝ ꯁꯦꯝꯕꯩꯅꯤꯗꯤ ꯊꯝꯃꯝꯃꯦ ꯍꯥꯏꯗꯤ ꯂꯝꯕꯤꯗꯣ ꯐꯠꯇꯕꯅꯤꯅ ꯑꯩꯈꯣꯏꯒꯤꯝ ꯂꯝꯕꯤꯗꯣ ꯌꯥꯗ꯭ꯔꯦꯕ ꯑꯗꯨꯅ ꯂꯝꯕꯤꯁꯦ ꯃꯇꯝꯅꯤꯅ ꯂꯝꯕꯤ ꯒꯥꯔꯤꯗꯣ ꯑꯗꯨꯝ ꯊꯧꯕꯗ ꯀ꯭ꯔꯣꯛꯀꯛ ꯀꯣꯀꯛ ꯇꯥꯔꯒ ꯑꯃꯨꯛ ꯑꯩꯁꯦ ꯒꯥꯔꯤꯗꯨ ꯁꯤꯁ ꯇꯥꯊꯣꯛꯀꯦꯕ ꯒꯥꯔꯤꯁꯨ ꯁꯤꯁ ꯇꯥꯊꯣꯛꯈ꯭ꯔꯕꯅꯤꯅ ꯑꯗꯨꯒꯤ ꯕ꯭ꯔꯣꯛꯈꯥꯏꯁꯦ ꯕ꯭ꯔꯣꯛꯈꯥꯏ ꯑꯃ ꯅꯣꯡꯃꯅꯤ ꯆꯪꯉꯦ ꯑꯗꯨ ꯅꯣꯡꯃꯅꯤ ꯆꯪꯕꯅꯤꯅ
ꯏꯟꯖꯤꯟ ꯂꯣꯏ ꯑꯣꯏꯅ ꯍꯥꯜꯂꯧꯛꯇ꯭ꯔꯕ ꯅꯪꯕꯣ
ꯎꯟꯁꯤ ꯅꯣꯏ ꯍꯥ ꯍꯥꯜꯍꯧꯗ꯭ꯔꯦ ꯇꯣꯏꯁꯤ
ꯁꯤꯗꯨꯅ ꯕꯦꯔꯥꯔꯤꯅꯤ ꯑꯗꯨꯗꯤ ꯁꯤꯁ ꯄꯥꯠ ꯍꯥꯏꯔꯅꯤ
ꯎꯝ ꯄꯨꯈꯥꯟ ꯒꯥꯔꯤꯁꯤꯁꯨ ꯑꯩꯈꯣꯏꯅ ꯈꯪꯗꯦ ꯑꯩꯅ ꯃꯊꯣꯡ ꯑꯇꯥꯡ ꯀꯣꯏꯧ ꯊꯧꯔꯨꯕ ꯀꯣꯏꯊꯧ ꯊꯧꯔꯨꯕ ꯍꯥꯏꯗꯤ ꯒꯥꯔꯤꯁꯤꯁꯨ ꯊꯥꯎ ꯅꯨꯡ ꯍꯥꯞꯄ ꯈꯣꯠꯄ ꯂꯩ ꯃꯥꯜꯂꯦ ꯑꯗꯨꯗꯣ ꯑꯩꯅ ꯅꯣꯂꯦꯖ ꯑꯣꯏꯍꯧꯗꯕ ꯍꯥꯏꯗꯤ ꯊꯥꯎ ꯅꯨꯡ ꯍꯥꯞꯄꯝꯗꯕ ꯊꯥꯎ ꯍꯥꯟꯅ ꯒꯥꯢꯒꯤ ꯄꯦꯟꯊꯣꯛ ꯄꯦꯇ꯭ꯔꯣ ꯅꯠꯇꯕ ꯏꯟꯖꯤꯟ ꯊꯥꯎꯕꯗꯤ ꯒꯤꯌꯥꯔ ꯑꯣꯏꯟꯅ ꯃꯣꯏ ꯃꯌꯥꯝ ꯈꯥꯏꯗꯣꯛꯂ ꯏ ꯃꯥꯜꯂꯦꯕ
ꯃ ꯂꯩ ꯑꯗꯨꯅ ꯊꯥ ꯈꯨꯗꯤꯡꯒꯤ ꯊꯥ ꯃꯉꯥ ꯇꯔꯨꯛ ꯈꯨꯗꯤꯡꯒꯤ ꯀꯦꯌꯥꯔꯣꯜ ꯆꯦꯛ ꯇꯧꯒꯗꯕꯅꯤ ꯄꯦꯇ꯭ꯔꯣꯜ ꯄꯦꯇ꯭ꯔꯣꯜꯗꯨ ꯈꯛꯇꯤ ꯅꯠꯇꯕ ꯍꯥꯏꯗꯤ ꯏꯟꯖꯤꯟ ꯟ ꯇꯧꯒꯗꯕꯅꯤ ꯑꯗꯒꯤ ꯌꯥꯔ ꯇꯧꯒꯗꯕꯅꯦ ꯒꯥꯔꯤꯒꯤ ꯑꯣꯏꯅꯀꯣ ꯑꯩꯈꯣꯏꯅ ꯁꯥꯔ ꯇꯣꯏꯅ ꯇꯧꯅꯕ ꯄꯣꯠꯁꯦ ꯑꯗꯒꯤ ꯕ꯭ꯔꯦꯛ ꯂꯣꯏꯅ ꯇꯧꯒꯗꯕꯅꯦꯕ ꯍꯥꯏꯗꯤ ꯑꯩꯈꯣꯏꯅ ꯈꯜꯂꯤꯁꯤꯗꯤ ꯀꯒꯥꯔꯤ ꯊꯧꯒꯦ ꯍꯥꯏꯔꯒꯅ ꯀꯩꯅꯣꯒ ꯒꯥꯩ ꯄꯦꯇ꯭ꯔꯣꯜ ꯍꯥꯜꯂꯗꯤ ꯂꯣꯏꯔꯦ ꯊꯥꯎ ꯍꯥꯜꯂꯦ ꯂꯣꯏꯔꯦ ꯀꯩ ꯇꯧꯔꯦ ꯄꯣꯇꯧ ꯊꯧꯕꯤ ꯑꯗꯨ ꯐꯠꯇꯦꯕ
ꯑꯗꯨ ꯑꯩ ꯑꯗꯨꯃꯥꯏꯅ ꯈꯔ ꯊꯣꯡꯅꯔꯨꯔꯦ ꯍꯥꯏꯗꯤ ꯊꯕꯛ ꯏꯟꯈꯥꯡ ꯀꯦꯟ ꯈꯣꯠꯠꯇꯧꯔꯤꯦꯅ ꯑꯩꯗꯣ ꯑꯃꯨꯛ ꯆꯦꯟ ꯈꯣꯠꯇꯧꯋꯦꯅ ꯑꯃꯨꯛ ꯑꯩꯒ ꯑꯣꯖꯥ ꯈꯜꯂꯦꯅ ꯑꯃꯨꯛ ꯇꯧꯔꯛꯄꯁꯩ ꯑꯩꯁꯦ ꯑꯩ ꯁꯤ ꯁ꯭ꯀꯨꯜꯁꯤꯗ ꯄꯨꯔꯦꯅ ꯑꯩ ꯁ꯭ꯀꯨꯜꯗꯨꯗ ꯑꯩ ꯔꯤꯄꯣꯔꯠ ꯄꯤꯛꯆꯔ ꯎꯅꯔꯤ ꯄꯣꯠ ꯄꯤꯛꯆꯔ ꯍꯜꯂꯛꯑ ꯀꯥꯟꯁꯤꯗ ꯒꯥꯔꯤꯖꯦꯠꯇ ꯊꯧ ꯊꯧ ꯂꯦꯛꯞꯈ꯭ꯔꯅ ꯌꯦꯡꯉ ꯀꯥꯟꯗꯗꯤ ꯑꯁ ꯗꯀꯥꯁꯨ ꯄꯨꯂꯞ ꯆꯞ ꯈꯣꯠꯇꯧꯕ ꯂꯣꯏ ꯦꯞꯄꯔꯦ ꯀꯩꯁꯦ
ꯅꯪ ꯂꯨꯄꯥ ꯆꯥꯝꯉꯥ ꯁꯦꯝꯗꯧꯕ ꯒꯥꯗꯣ ꯅꯪ ꯍꯧꯖꯤꯛꯇꯤ ꯂꯨꯄꯥ ꯂꯤꯁꯤꯡ ꯇꯔꯥꯠꯅꯤꯄꯥꯥꯟ ꯆꯪꯒ ꯁꯦꯝꯕꯅꯤꯗꯣ ꯄꯩꯁꯥ ꯄꯥꯎꯃꯨꯗ꯭ꯔꯣ ꯍꯥꯏꯗꯤ ꯐ꯭ꯔꯤꯗ ꯄꯩꯁꯥ
ꯑꯩꯁꯨꯣ ꯄꯥꯝꯃꯨꯗꯤ ꯄꯥꯃꯨ ꯀꯩꯗꯤ ꯎꯄꯥꯏ ꯂꯩ ꯀꯩꯗꯣ ꯑꯩꯁꯨ ꯆꯦꯛꯁꯨ ꯇꯧꯔꯦ ꯑꯩꯒꯤ ꯑꯁꯣꯏꯕꯁꯨ ꯂꯩꯈ꯭ꯔꯕꯅꯤꯅ ꯑꯗꯨꯒꯤ ꯋꯥꯅꯤ ꯗꯦꯝ
ꯐꯣꯏꯅ ꯇꯗ ꯑꯣꯏꯦ ꯑꯗꯨꯗꯣ ꯁꯣꯏꯒꯔꯗꯤ ꯁꯔꯗꯤ ꯑꯃꯝ ꯊꯪꯗꯒꯦ ꯐꯖꯅ ꯌꯦꯡꯉꯣ ꯆꯦꯛ ꯇꯧꯔꯒ ꯌꯥ ꯆꯦꯛ ꯇꯧꯔꯅꯤ ꯅꯪ ꯁꯔꯀꯥꯔ ꯁꯔꯀꯥꯔ ꯑꯣꯖꯥ ꯈꯜꯂꯤꯜꯂꯤ ꯍꯥꯏꯇꯥꯔꯦ ꯑꯣꯖꯥ ꯍꯌꯦꯡ ꯀꯣꯟꯅ ꯑꯣꯖꯥ ꯑꯣꯏꯔꯀꯥꯟꯗ ꯃꯌꯥꯝꯅ ꯇꯧꯅꯔꯤꯕ ꯆꯠꯅꯔꯤꯕ ꯑꯉꯥꯡ ꯂꯔꯤꯛ ꯇꯥꯛꯅꯤꯡꯗꯕꯗꯤ ꯇꯧꯔꯛꯄꯅꯨꯀꯣ
ꯑꯌꯥꯝꯕ ꯑꯗꯨꯝꯗꯤ ꯇꯧꯍꯔꯣꯏꯗ ꯑꯌꯥꯝꯕ ꯑꯩꯗꯤ ꯑꯗꯨꯝ ꯑꯩꯁꯨ ꯑꯩ ꯑꯗꯨꯝ ꯑꯉꯥꯡ ꯉꯥꯛ ꯐꯅ ꯂꯣꯏꯅꯒꯦ ꯈꯜꯂꯤꯅꯦ ꯑꯗꯣ ꯏꯌꯥꯝꯕ ꯀꯩꯗꯣ ꯑꯗꯨꯝ ꯂꯝꯁꯥꯡ ꯊꯧꯕ ꯈꯣꯠꯄ ꯒꯥꯔꯤ ꯊꯥꯎ ꯏꯟꯖꯤꯟ ꯑꯗꯨꯝ ꯌꯥꯎꯔꯤꯕ ꯅꯠꯇ꯭ꯔꯣ ꯀꯃꯥꯏꯅ ꯇꯧ
ꯀ ꯇꯧꯔꯤ ꯍꯧꯖꯤꯛꯇꯤ ꯌꯥꯝ ꯌꯥꯎꯗꯦ ꯀꯩ ꯇꯧ ꯍꯥꯟ ꯍ ꯇꯥꯔꯦ ꯀꯩ ꯊꯥꯎꯒꯤꯗꯤ ꯑꯗꯣ ꯏꯟꯖꯤꯟ ꯑꯣꯏꯜꯗꯤ ꯑꯩ ꯊꯥ ꯊꯥ ꯑꯃꯨꯛ ꯐꯥꯗ꯭ꯔꯤꯌꯦ ꯊꯥ ꯐꯥꯗ꯭ꯔꯤꯌꯦ
ꯎꯝ ꯑꯗꯨꯝ ꯊꯧꯕ ꯈꯣꯠꯄ ꯍꯥꯏꯅ ꯊꯧꯕ ꯀꯩꯁꯨ ꯇꯧꯔꯣꯏꯗ꯭ꯔꯦ ꯑꯃꯕꯣ
ꯍꯣꯏ ꯇꯧꯔꯛꯏꯁꯨ ꯈꯪꯍꯧꯗꯗꯅ ꯍꯟꯗ ꯒꯥꯔꯤꯁꯨꯟ ꯌꯦꯜꯂꯣ ꯈꯪ ꯂꯩꯔꯝꯗꯅ ꯑꯩꯁꯨ ꯕꯦꯔꯥ ꯀꯥꯔꯨꯔꯤꯅꯦꯕ ꯑꯩ ꯁꯦꯝꯕꯗꯤꯁꯤꯜꯂ ꯑꯩ ꯊꯥ ꯈꯨꯗꯤꯡꯒꯤ ꯁꯤꯜꯂꯦ ꯍꯧꯖꯤꯛꯀꯣꯗ ꯋꯥꯔꯤ ꯇ꯭ꯔꯦꯅ ꯕ꯭ꯂꯣꯛ ꯉꯥꯏꯇ꯭ꯔꯦ ꯍꯥꯏ ꯑꯩꯒꯤꯁꯨ ꯑꯗꯨꯝ ꯊꯥꯛꯄꯅꯤꯒꯤꯁꯨ ꯂꯣꯏ ꯁꯤꯟꯕꯤꯅꯤ
ꯌꯥꯝ ꯕ꯭ꯔꯣꯛ ꯅꯨꯡꯉꯥꯏꯇꯦ ꯍꯥꯏꯗꯣ ꯑꯗꯨꯝ ꯑꯩꯒꯤꯗꯤ ꯈꯤꯇꯪ ꯁꯥꯡꯉꯛꯇꯦ ꯅꯣꯡꯃꯗ ꯀꯤꯂꯣꯃꯤꯇꯔ ꯁꯤꯛꯁꯇꯤꯃꯨꯛꯀꯤ ꯃꯌꯥꯝ ꯑꯣꯏꯗꯣꯏꯅꯦꯕ ꯑꯩꯅ ꯊꯧꯗꯣꯏꯁꯦ ꯌꯥꯝ
ꯑꯁꯤꯅꯤ ꯅꯪ ꯅꯨꯡꯇꯤ ꯊꯧꯖꯤꯜꯂꯛꯑꯗꯤ ꯒꯥꯔꯤꯗꯤ ꯈꯥꯡꯉꯣꯏ ꯍꯥꯏ ꯑꯗꯣ ꯑꯗꯨꯝ ꯊꯧꯕꯩꯗꯤ ꯀꯩꯁꯨ ꯀꯥꯏꯔꯣꯏꯗ
ꯅꯣꯡ ꯐꯥꯗꯣꯛ ꯊꯧꯕꯩ ꯑꯩ ꯅꯣ ꯑꯩ ꯅꯣꯝ ꯅꯣꯝ ꯅꯣꯝ ꯅꯤꯅꯤ ꯈꯇꯅꯤ ꯏꯌꯥꯝꯕꯩ ꯒꯥꯔꯤ ꯋꯥꯏꯗꯣꯏꯗꯣ ꯑꯗꯣ ꯆꯀꯥ ꯅꯨꯡꯗꯤ ꯑꯗꯨꯝ ꯇꯌꯥꯔ ꯅꯨꯡꯗꯤ ꯐꯔꯤꯕ ꯍꯥꯏꯗꯤ ꯑꯩꯈꯣꯏ ꯑꯩꯈꯣꯏ ꯂꯝꯕꯤꯖꯤꯗꯤ ꯌꯥꯗ ꯇꯦ ꯑꯩꯗꯤ ꯌꯥꯗꯦꯗꯤ ꯁꯔꯀꯥꯔꯅ ꯇꯧꯔꯤꯖꯦ ꯑꯝ ꯁꯦꯝꯕꯤꯗꯕꯅꯤꯅ ꯖꯛꯀꯤꯡ ꯀꯩ ꯐꯨꯜꯂꯣꯏ ꯀꯩꯑꯣꯏ ꯇꯥꯡ ꯊꯥꯡ ꯂꯩꯔꯕꯃꯤꯅ ꯑꯩ ꯅꯣꯝꯃꯤꯈꯛ ꯎꯄꯥꯏꯌꯦ ꯑꯗꯨꯃꯥꯏꯅ ꯇꯧ ꯆꯠꯀꯦ ꯈꯟꯕ ꯖꯨꯝꯗꯒꯤ ꯑꯗꯨꯒꯤꯅꯤꯗ ꯏꯌꯥꯝꯕ
ꯆꯀꯥꯏꯗꯤ ꯁꯦꯂꯨꯕ ꯀꯨꯏꯗ꯭ꯔꯤꯕꯅꯦ ꯆꯀꯥ ꯃꯔꯤꯡ ꯆꯀꯥ ꯑꯗꯨ ꯐꯔꯤꯕꯅꯦ
ꯎꯝ ꯅ ꯆꯀꯥꯁ ꯁꯤꯟꯕ ꯈꯣꯠꯄꯗꯣ ꯀꯌꯥꯝꯨ ꯄꯤꯒꯦ ꯍꯥꯏꯗꯤ ꯆꯀꯥꯁꯦ ꯀꯔꯝ ꯀꯔꯝꯕ ꯁꯤꯟꯕꯅ ꯐꯒꯦꯛ
ꯁꯔꯀꯥꯔ ꯁꯤꯟꯕꯁꯦ ꯅꯪꯒꯤ ꯑꯄꯥꯝꯕ ꯑꯣꯏꯔꯦ ꯁꯔꯀꯥꯔꯁꯤꯦ ꯑꯦꯝ ꯑꯥꯔ ꯑꯦꯐ ꯍꯥꯏꯕ ꯑꯃ ꯑꯗꯨꯗꯒꯤ ꯁꯦꯠ ꯍꯥꯏꯕ ꯑꯃ ꯑꯗꯒꯤ ꯑꯦꯄꯣꯂꯣ ꯍꯥꯏꯕ ꯑꯃ ꯑꯗꯨ ꯅꯠꯇꯕ ꯃꯃꯤꯡ ꯆꯠꯇꯕ ꯆꯥꯒꯥ ꯃꯃꯤ ꯃꯌꯥꯝꯁꯨ ꯂꯩꯕ ꯀꯗ ꯍꯧꯖꯤꯛ ꯃꯌꯥꯝ ꯇꯥꯝꯅꯔꯤꯁꯦ ꯑꯦꯄꯣꯂꯣ ꯅꯠꯇ꯭ꯔꯒ ꯁꯦꯠ ꯅꯠꯇ꯭ꯔꯒ ꯑꯦꯝ ꯑꯥꯔ ꯑꯦꯐ ꯑꯍꯨꯝꯁꯦ ꯍꯥꯞꯐꯧꯕ ꯑꯗꯨꯗꯒꯤ ꯑꯃꯨꯛ ꯑꯩꯅ ꯄ꯭ꯔꯤꯐ꯭ꯔꯦꯟꯁ ꯄꯤꯅꯔꯤꯁꯦ ꯑꯦꯝ ꯑꯥꯔ ꯑꯦꯐꯁꯦ ꯑꯦꯝ ꯑꯥꯔ ꯑꯦꯐꯁꯦ ꯏꯟꯗꯤꯌꯥꯒꯤ ꯑꯣꯏꯅ ꯈ꯭ꯋꯥꯏ ꯈ꯭ꯋꯥꯏ ꯄꯣꯁ ꯇꯥꯕ ꯈ꯭ꯋꯥꯏ ꯐꯕ ꯃꯌꯥꯝꯗ ꯈ꯭ꯋꯥꯏ ꯀꯜꯂꯦ ꯍꯥꯏꯕ ꯕ꯭ꯔꯥꯟꯗꯨꯅꯦꯕ ꯆꯨꯝ ꯆꯀꯥꯗ ꯑꯗꯨꯅ ꯑꯦꯝ ꯑꯥꯔ ꯑꯦꯐ ꯍꯥꯞꯄꯗꯤ ꯌꯥꯔꯦ ꯃꯊꯪꯗ ꯁꯦꯠ ꯍꯥꯞꯄꯗꯤ ꯌꯥꯔꯦ ꯃꯊꯪ ꯑꯦꯄꯣꯂꯣ ꯍꯥꯞꯄꯗꯤ ꯌꯥꯔꯦ ꯍꯥꯏꯖꯦ ꯀꯥꯏꯅ ꯈꯟꯗꯕꯅꯦꯕ
ꯎꯝ ꯑꯗꯨ ꯃꯣꯏ ꯍꯧꯖꯤꯛꯀꯤ ꯑꯦꯝ ꯑꯥꯔ ꯑꯦꯐ ꯍꯥꯏꯕꯗꯣ ꯏꯌꯥꯝꯕ
ꯑꯥ
ꯑꯗꯨ ꯃꯣꯏ ꯑꯩꯈꯣꯏꯁꯦ ꯒꯥꯔꯤ ꯊꯧꯕꯗ ꯃꯣꯏ ꯆꯀꯥꯗꯖꯨ ꯒꯥꯔꯤ ꯊꯧꯔꯀꯥꯟꯗ ꯆꯣꯡꯕ ꯈꯣꯠꯄꯅ ꯂꯩꯕ ꯃꯥꯂꯦ ꯑꯗꯨꯗꯤ ꯆꯣꯡꯕ ꯈꯣꯠꯄ ꯀꯩꯁꯨ ꯇꯧꯗꯕ꯭ꯔꯣ
ꯇꯧꯗꯃꯤꯗ ꯑꯦꯝ ꯑꯥꯔ ꯑꯦꯐꯇꯨꯁꯨ ꯅꯪ ꯒꯨ ꯑꯗꯨꯗꯤ ꯒꯥꯔꯤ ꯆꯀꯥꯗꯤ ꯀꯟꯅ ꯆꯣꯡꯉꯔꯣꯏꯗ ꯑꯗꯨ ꯍꯧꯖꯤꯛꯀꯤ ꯄꯣꯠꯇꯨꯗꯤ ꯐꯕꯅꯦꯕ ꯃꯅꯤ ꯒꯤꯌꯥꯔꯒꯤ ꯑꯣꯏꯅ ꯁꯤꯖꯤꯟꯅꯕ ꯆꯀꯥꯅꯦ ꯅꯪ ꯖꯀꯥꯗꯁꯨ ꯃꯥꯒꯤ ꯃꯈꯟ ꯃꯈꯟ ꯂꯩꯕꯅꯦ ꯒꯨꯇꯤꯗꯣ ꯒꯨꯇꯤꯑꯗꯤ ꯃꯥꯒꯤ ꯌꯥꯠꯄꯗꯣ ꯆꯀꯥꯒꯤ ꯒ꯭ꯔꯤꯐ ꯌꯥꯠꯄꯗꯨꯒꯤ ꯃꯇꯨꯡꯏꯟꯅ ꯈꯦꯠꯅꯕꯅꯦꯕ ꯒ꯭ꯔꯤꯐ ꯈꯔ ꯍꯦꯟꯅ ꯌꯥꯠꯄꯅ ꯂꯤꯁꯤꯡ ꯑꯃ ꯆꯧꯉꯥ ꯆꯥꯇ꯭ꯔꯨꯛ ꯄꯤꯕꯅꯦ ꯒ꯭ꯂꯤꯞ ꯈꯔ ꯇꯥꯕ ꯂꯨꯄꯥ ꯂꯤꯁꯤꯡ ꯑꯃ ꯆꯅꯤ ꯆꯥꯝꯕꯔꯤ ꯆꯍꯨꯝ ꯑꯗꯨꯃꯥꯏꯅ ꯄꯤꯕꯅꯦꯕ ꯒ꯭ꯔꯤꯐ ꯌꯥꯝ ꯂꯨꯄꯥ ꯂꯤꯁꯤꯡ ꯑꯃ ꯆꯥꯝꯃ ꯌꯥꯡꯈꯩ ꯆꯅꯤ ꯑꯗꯨꯃꯥꯏꯅ ꯌꯣꯟꯅꯕꯅꯦꯕ ꯒ꯭ꯔꯤꯐꯁꯇ ꯑꯞꯒ꯭ꯔꯦꯠꯇ ꯇꯧꯅꯕꯅꯦ ꯆꯀꯥꯗꯣ
ꯎꯝ
ꯐꯠ ꯂꯥꯎꯅ ꯆꯀꯥ ꯐꯠꯇ꯭ꯔꯗꯤ ꯁꯤꯟꯇꯣꯛꯑꯣ ꯍꯧꯖꯤꯛ ꯒꯥꯔꯤ ꯊꯧꯕ ꯍꯥꯏꯁꯤꯗꯤ ꯒꯥꯔꯤ ꯆꯀꯥꯅꯦ ꯈ꯭ꯋꯥꯏ ꯃꯦꯟ ꯑꯣꯏꯔꯤꯖꯦ ꯒꯥꯔꯤ ꯆꯀꯥ ꯌꯥꯗ꯭ꯔꯗꯤ ꯇꯣꯛꯑꯦ ꯒꯥꯔꯤ ꯆꯀꯥ ꯅꯥꯟ ꯒꯥꯔꯤ ꯅꯥꯟꯊꯨꯕ ꯑꯗꯒꯤ ꯑꯦꯛꯁꯤꯗꯦꯟ ꯊꯣꯛꯄꯥꯏꯖꯤ ꯃꯥ ꯂꯣꯏ ꯇꯧ ꯊꯣꯛꯍꯜꯂꯛꯇꯣꯏꯅꯤ
ꯃꯥꯅꯤ ꯃꯥꯅꯦ ꯑꯗꯨ ꯎꯝ ꯑꯗꯨꯅ ꯑꯩꯁꯨ ꯒꯥꯔꯤ ꯆꯀꯥꯗꯣ ꯀꯔꯝꯕ ꯆꯀꯥꯅ ꯐꯕꯅꯣ ꯈꯣꯠꯄꯅꯣ ꯍꯪꯉꯒ ꯁꯨꯝ ꯍꯟꯗꯛꯇꯤ ꯈ ꯑꯈꯪ ꯑꯍꯩ ꯈꯔ ꯇꯥꯅꯗ꯭ꯔ ꯏꯊꯟꯗ ꯄꯨꯡꯇꯧ ꯇꯧꯔꯒ ꯄꯨꯡꯇꯧ ꯇꯧꯕ ꯌꯥꯔꯝꯗꯦ ꯇꯧꯔꯤꯖꯦ
ꯑꯗꯨꯗꯤ ꯅꯪ ꯄꯩꯁꯥꯗꯨ ꯌꯦꯡꯉꯨ ꯑꯩꯅ ꯍꯥꯏꯗꯤ ꯂꯨꯄꯥ ꯂꯤꯁꯤꯡ ꯑꯅꯤ ꯑꯍꯨꯝꯅ ꯁꯦꯝꯒꯗꯕ ꯒꯥꯔꯤꯗꯣ ꯅꯪ ꯂꯤꯁꯤꯡ ꯇꯔꯦꯠ ꯅꯤꯄꯥꯜ ꯇꯔꯥ ꯆꯪꯉ ꯁꯦꯝꯃꯅꯤ ꯑꯗꯨꯗꯤ ꯐ꯭ꯔꯤꯗ ꯑꯦꯛꯁꯇ꯭ꯔꯥ ꯗꯤ ꯈꯔ ꯇꯧꯔꯦ ꯅꯪ ꯐꯪꯇꯣꯏꯕ ꯇꯣꯂꯣꯞꯇꯨ ꯄꯩꯁꯥꯗꯣ ꯐ꯭ꯔꯤꯗ ꯃꯥꯡꯍꯜꯂꯦ ꯇꯣꯂꯣꯞ ꯆꯥꯔꯦ ꯑꯗꯨꯅ ꯍꯟꯕꯖꯨ ꯀꯥꯟꯅꯗꯦ ꯄꯩꯁꯥꯈꯩꯗꯣ
ꯎꯝ
ꯁꯦꯚꯤꯡ ꯇꯧꯗꯅ ꯍꯌꯦꯡ ꯀꯣꯟꯅ ꯅꯨꯄꯤ ꯑꯉꯥꯡ ꯊꯤꯕꯒꯤ ꯑꯉꯥꯡꯒꯤ ꯅꯨꯄꯤꯒꯤ ꯑꯉꯥꯡꯒꯤ ꯏꯆꯥꯒꯤ ꯏꯁꯨꯒꯤ ꯊꯝꯃꯝꯒꯗꯕꯅꯦꯕ
ꯑꯗꯨ ꯅꯪ ꯄꯩꯁꯥ ꯗꯜꯗꯤ ꯑꯦꯛꯁꯇ꯭ꯔꯥ ꯑꯦꯛꯁꯄꯦꯟꯗꯤꯆꯔ ꯇꯧꯗꯅꯤꯡꯉꯥꯏ ꯍꯣꯠꯅꯧꯍꯧꯕ ꯅꯪ ꯅꯨꯡꯇꯤꯒꯤ ꯀꯤꯂꯣꯃꯤꯇꯔ ꯍꯨꯝꯐꯨꯃꯨꯛ ꯊꯧꯔꯛꯑꯗꯤ ꯒꯥꯔꯤ ꯊꯧꯗꯗ ꯂꯨꯄꯥ ꯆꯅꯤꯅ ꯆꯍꯨꯝꯒꯤ ꯃꯊꯛ ꯍꯥꯜꯂꯛꯇꯣꯏꯅꯦ ꯆꯍꯨꯝꯗꯣ ꯊꯥ ꯑꯝꯗꯗꯤ ꯂꯨꯄꯥ ꯀꯌꯥꯅꯣ ꯌꯦꯡꯉꯣ ꯑꯗꯨ ꯅꯪ ꯑꯅꯛꯄ ꯃꯐꯝꯗ ꯀꯩꯅꯣ ꯔꯦꯟ ꯑꯣꯏꯅ ꯂꯧꯔ ꯂꯩꯕ ꯌꯥꯕ꯭ꯔꯥ ꯈꯣꯠꯄ꯭ꯔꯥꯖꯨ ꯌꯦꯡꯉꯣꯕ ꯅꯪ ꯆꯍꯨꯝꯗꯣ ꯊꯥ ꯂꯨꯄꯥ ꯂꯤꯁꯤꯡ ꯃꯥꯄꯟ ꯑꯦꯛꯁꯄꯦꯟꯗꯤꯆꯔ ꯂꯥꯛꯇꯣꯏꯅꯤ ꯅꯪ ꯔꯦꯟ ꯑꯃꯝꯇ ꯔꯦꯟ ꯑꯝꯗ ꯂꯩꯇꯥꯥꯔꯗꯤ ꯂꯨꯄꯥ ꯂꯤꯁꯤꯡ ꯑꯃꯔꯥ ꯑꯅꯤꯔꯥ ꯄꯤꯕ ꯔꯦꯟ ꯑꯃ ꯂꯧꯔꯒ ꯃꯅꯥꯛ ꯅꯛꯄꯗ ꯍꯥꯏꯇꯥꯔꯦ ꯑꯗꯥ ꯊꯥꯒꯤ ꯆꯥꯛ ꯂꯤꯁꯤꯡ ꯑꯅꯤ ꯑꯍꯨꯝꯗ ꯃꯦꯟꯇꯦꯅꯦꯟꯁ ꯇꯧꯔꯒ ꯂꯤꯁꯤꯡ ꯃꯉꯥ ꯃꯅꯨꯡ ꯂꯩꯕ ꯌꯥꯕꯩ ꯆꯥꯟꯁ ꯂꯩꯔꯗꯤ ꯑꯗꯨ ꯑꯣꯞꯁꯟꯗꯨꯁꯨ ꯌꯦꯡꯉꯣꯕ ꯂꯨꯄꯥ ꯂꯤꯁꯤꯡ ꯃꯔꯤꯅ ꯁꯦꯕꯤꯡ ꯂꯥꯛ ꯅꯪꯉꯣꯟꯗ ꯀꯥꯟꯅꯗꯣꯏꯅꯦ ꯅꯠꯇꯔꯥ
ꯏꯃꯥꯟꯅꯦꯕ
ꯌꯥꯝ ꯑꯗꯨꯗ ꯂꯩꯕ ꯌꯥꯕ ꯀꯩꯀꯩ ꯔꯦꯟ ꯑꯣꯏꯒꯦꯔꯥ ꯑꯗꯨꯗꯒꯤ ꯅꯣꯏꯒꯤꯀꯣ ꯑꯣꯖꯥꯒꯤ ꯀ꯭ꯋꯥꯇꯔ ꯑꯣꯏꯒꯦꯔꯥ ꯑꯗꯨꯝ ꯂꯩꯔꯝꯒꯅꯤꯕ ꯈꯔ ꯂꯥꯞꯄ ꯃꯐꯝꯗꯥ ꯄꯤꯕꯩꯗꯤ ꯑꯣꯖꯥꯒꯤ ꯀ꯭ꯋꯥꯇꯔ ꯂꯩꯔꯁꯨ ꯑꯗꯨꯝ ꯌꯥꯏ ꯑꯗꯣ ꯑꯣꯖꯥꯒꯤ ꯀ꯭ꯋꯥꯇꯔꯁꯦ ꯀꯨꯞꯅ ꯐꯖꯅ ꯔꯟ ꯇꯧꯔꯤꯕ ꯇꯧꯗꯕ ꯈꯪꯗꯦꯅꯦ
ꯑꯩꯒꯤ ꯑꯥꯒꯤ ꯑꯩꯒꯤ ꯑꯣ ꯀ꯭ꯋꯥꯇꯥꯔ ꯂꯩꯕꯗꯣ ꯑꯩꯖꯦ ꯃꯇꯝ ꯈꯔ ꯂꯩꯒꯤꯕꯇꯥꯥꯔꯦ ꯍꯥꯏꯗꯤ ꯍꯧꯖꯤꯛꯀꯥꯟꯒꯤ ꯁꯔꯀꯥꯔꯖꯤꯅ ꯐꯖꯅ ꯁꯦ ꯁꯦꯝꯕꯖꯨ ꯅꯠꯇꯕꯅꯤꯀꯣ ꯑꯩ ꯁꯥ ꯁꯀ꯭ꯨꯜ ꯁ꯭ꯀꯨꯜꯖꯤꯡꯖꯦꯀꯣ ꯁ꯭ꯀꯨꯜꯁꯤ ꯂꯝꯕꯤꯖꯨ ꯁꯦꯝꯕꯤꯗꯦ ꯁ꯭ꯀꯨꯜꯖꯨ ꯐꯖꯟ ꯁꯦꯝꯕꯤꯗꯦ ꯑꯗꯨꯅ ꯃꯣꯏ ꯑꯉꯥꯡꯒꯤ ꯁꯤꯒꯤ ꯐꯖꯅ ꯑꯩꯅ ꯇꯥꯛꯄꯤ ꯉꯝꯗꯕꯣꯏꯗꯤ ꯐꯠ ꯑꯗꯨꯒꯤ ꯃꯑꯣꯡ ꯌꯦꯡꯉꯒ ꯂꯩꯖꯤꯔꯥꯅ ꯇꯧꯕꯅꯦꯕ ꯇꯥꯕ ꯉꯝꯗꯕ
ꯌꯥꯏꯌꯦ ꯗꯥꯏꯅꯥ ꯁꯔꯀꯥꯔꯒꯤ
ꯑꯉꯥꯡ ꯂꯩꯔꯤꯛ ꯇꯥꯛꯄꯗꯨꯁꯨ ꯌꯥꯝꯅ ꯋꯥꯏꯑꯕ ꯍꯥꯏꯗꯤ ꯋꯥꯏꯌꯦꯗꯤ ꯃꯣꯏ ꯈꯔ ꯑꯉꯥꯡꯁꯦ ꯂꯣꯏ ꯁꯨꯅꯕ ꯄꯨꯜꯂꯛꯏꯅꯦ ꯑꯌꯥꯝꯕ ꯑꯗꯨꯅ ꯌꯥꯗꯦꯕ ꯑꯗꯨꯗꯤ ꯁ꯭ꯀꯨꯜꯗꯨꯁꯨ ꯈꯔ ꯁꯦꯝꯖꯤꯟ ꯈꯣꯠꯆꯟ ꯇꯧꯕꯒꯤ ꯑꯃꯨꯛ ꯍꯟꯗꯛꯀꯤ ꯁꯨꯇꯤꯁꯨ ꯈꯔ ꯇꯣꯏꯅꯦꯕ ꯑꯗꯨꯏꯅꯦꯕ ꯑꯩꯅ ꯁꯨꯝ ꯗ ꯂꯩ ꯍꯦꯛ ꯌꯨꯝꯗ ꯂꯩꯒꯦꯅ ꯇꯧꯔꯤꯁꯦ ꯑꯡꯕ
ꯌꯦꯡꯉꯣ ꯃꯇꯝ ꯈꯔ ꯌꯨꯝꯗ ꯂꯩꯔꯁꯨ ꯌꯨꯝꯗ ꯂꯩꯔꯛꯇꯕ ꯌꯥꯗꯕ ꯃꯇꯝ ꯍꯌꯦꯡ ꯀꯣꯟ ꯅꯨꯡꯇꯤꯒꯤ ꯆꯠ ꯅꯠꯇ꯭ꯔꯗꯤ ꯌꯥꯗꯦ ꯍꯥꯏꯕꯥ ꯍꯧꯖꯤꯛꯇꯤ ꯑꯦꯇꯦꯟꯗꯦꯟꯁ ꯂꯧꯕꯁꯨ ꯀꯩꯅꯣ ꯂꯧꯗ꯭ꯔꯕꯅꯦ ꯆꯦꯗ ꯂꯧꯗ꯭ꯔꯕꯅꯦ ꯀꯩꯅꯣ ꯂꯧꯔꯕꯅꯦ ꯕꯥꯏꯑꯣꯃꯤꯇꯔꯤ ꯂꯣꯏ ꯂꯧꯔꯕꯅꯦ ꯅꯪꯒꯤ ꯑꯦꯇꯦꯟꯗꯦꯁꯇꯨ ꯈꯨꯄꯤ ꯁꯣꯏ ꯇꯧꯔ ꯂꯣꯏ ꯆꯪꯉꯕꯅꯦꯕ ꯑꯩ ꯚꯤꯖꯤꯇꯦꯂꯥꯏꯁ ꯑꯗꯨ ꯅꯪ ꯊꯕꯛ ꯆꯠꯇ꯭ꯔꯗꯤ ꯇꯣꯂꯣꯞ ꯐꯪꯉꯛꯇ꯭ꯔꯗꯤ ꯊꯕꯛ ꯆꯥꯡ ꯅꯥꯏ ꯅꯥꯏꯔꯛꯇ꯭ꯔꯗꯤ ꯅꯪ ꯊꯕꯛ ꯀꯛꯄꯗ ꯌꯥꯎꯈꯤꯅꯤꯕ
ꯑꯗꯨꯅ ꯃꯐꯝꯗꯨ ꯐꯖꯥꯅ ꯁꯇꯦꯞ ꯇꯧꯔꯒ ꯃꯇꯝ ꯆꯥꯅ ꯁ꯭ꯀꯨꯜ ꯆꯠꯄ ꯃꯇꯝ ꯆꯥꯅ ꯍꯜꯂꯛꯄ ꯍꯥꯏꯇꯥꯔꯦ ꯁꯔꯀꯥꯔ ꯁ꯭ꯀꯨꯜꯅ ꯈ꯭ꯋꯥꯏ ꯑꯔꯩꯁꯦ ꯑꯥ ꯑꯣꯖꯥꯗꯤ ꯑꯣꯏꯕ ꯃꯁꯤꯡ ꯃꯌꯥꯝ ꯂꯩꯕ ꯑꯣꯖꯥ ꯆꯥꯡ ꯅꯥꯏꯅ ꯂꯥꯛꯇꯕ ꯑꯉꯥꯡ ꯂꯩꯔꯤꯛ ꯇꯥꯛꯇꯕ ꯃꯇꯝ ꯆꯥꯅ ꯍꯟꯈꯤꯗꯣꯏ ꯉꯟꯇꯥ ꯍꯟꯈꯤꯕ ꯃꯌꯥꯝꯗꯨ ꯂꯩꯔꯛꯄꯗꯩꯅꯦꯕ ꯑꯗꯣ ꯈꯔ ꯅꯣꯏꯅ ꯈꯔ ꯀꯩꯅꯣ ꯇꯧꯕ ꯅꯍꯥ ꯑꯣꯏꯕ ꯅꯣꯏꯅ ꯊꯕꯛ ꯈꯜꯂꯤꯉꯩꯗꯨꯗ ꯊꯕꯛꯇꯨ ꯇꯧꯔꯤꯉꯩꯗꯨꯗ ꯁꯦꯝꯗꯣꯛꯑꯒ ꯑꯉꯥꯡꯈꯩꯗꯨ ꯁꯦꯝꯕꯤꯔꯕꯗꯤ ꯐꯔ ꯑꯗꯨ ꯐꯥꯗꯤꯕ ꯑꯗꯨ ꯅꯠꯇ꯭ꯔꯗꯤ ꯑꯥ ꯀꯣꯟꯅ ꯀꯩ ꯍꯥꯏꯅꯤ ꯑꯁꯣꯛꯄ ꯃꯌꯥꯝ ꯂꯥꯛꯑꯅꯤ
ꯏꯌꯥꯝꯕꯗꯣ ꯃꯣꯏ ꯒꯥꯔꯤꯗ ꯃꯣꯏ ꯕꯦꯇ꯭ꯔꯤꯒ ꯂꯩ ꯈꯣꯏ ꯕꯦꯇ꯭ꯔꯤꯒꯤ ꯒꯥꯔꯤꯒ ꯂꯩ ꯍꯥꯏꯖꯦ ꯕꯦꯠ ꯇꯤ ꯒꯥꯔꯤꯗꯨ ꯅꯣꯏ ꯀꯃꯥꯏꯅ ꯇꯧꯕꯅꯣ ꯍꯥꯏꯗꯤ ꯈꯪꯅꯕꯒ ꯂꯩꯗ꯭ꯔꯣ ꯎꯝ
ꯕꯦꯇ꯭ꯔꯤ ꯀꯩ ꯇꯥꯡꯉꯦ ꯅꯪꯅ ꯂꯩꯒꯦ ꯍꯥꯏ ꯇꯥꯔꯗꯤ ꯈꯪꯅꯕꯗꯤ ꯀꯩꯗꯧꯕꯩ ꯂꯩꯔꯣꯏꯗꯣꯏꯅꯣ ꯑꯍꯟꯕꯗ ꯕꯦꯠꯇ꯭ꯔꯤ ꯒꯥꯔꯤꯗꯨꯗꯤ ꯑꯗꯣ ꯅꯪ ꯀꯩ ꯃꯆꯥꯗꯗꯤ ꯅꯣꯡꯃꯗ ꯊꯥꯔꯇꯤ ꯄ꯭ꯂꯁ ꯀꯤꯂꯣꯃꯤꯇꯔꯗ ꯍꯦꯅ ꯊꯧꯕ ꯌꯥꯔꯝꯗꯧꯕ ꯃꯥꯟ ꯗꯦꯅꯦ ꯅꯪꯅ ꯅꯪꯒꯤ ꯁꯤꯛꯁꯇꯤ ꯀꯤꯂꯣꯃꯤꯇꯔ ꯆꯤꯡꯉꯝꯗꯧ ꯃꯥꯟꯗꯦ ꯑꯗꯨ ꯒꯥꯔꯤ ꯒꯥꯔꯤꯒꯤ ꯆꯥꯔꯖ ꯇꯧꯕꯗ ꯈꯤꯇꯪ ꯄꯩꯁꯥꯗꯣ ꯌꯥꯝ ꯆꯠꯀꯅꯤꯕ ꯃꯅꯥꯛꯇꯗꯗꯥ ꯀꯩꯅꯣꯝ ꯂꯧꯔꯥ ꯅꯪ
ꯇꯔꯤꯒꯤ ꯑꯥ ꯕꯦ꯭ꯠꯇꯔꯤꯒꯤ ꯒꯥꯔꯤ ꯂꯩꯃꯥ ꯐꯩꯌꯦ ꯊꯋꯥꯎꯒꯥꯔꯤ ꯂꯩꯝ ꯐꯩ ꯍꯥꯏꯗꯤ ꯑꯩꯈꯣꯏ ꯂꯝꯕꯤꯁꯤ ꯁꯦꯝꯕꯤꯗꯕꯅꯤꯅ ꯕꯦꯠ ꯑꯩꯒꯤ ꯒꯥꯔꯤꯗꯨ ꯂꯩꯔꯨꯔꯒ ꯀꯣꯔꯣꯛ ꯈꯔꯛ ꯒꯔꯛ ꯇꯥꯔꯒ ꯑꯗꯨꯝ ꯂꯣꯏꯗꯔꯏꯁꯦ ꯊꯥꯎꯒꯤ ꯊꯥꯎ ꯍꯥꯜꯂ ꯇꯧꯕꯁꯤ ꯕꯤꯁꯤꯝꯄꯨꯔ ꯌꯥꯡꯒꯩ ꯁꯦ ꯌꯥꯝ ꯁꯣꯛꯑꯦꯕꯀꯣ ꯑꯗꯣ ꯅꯪꯉꯣꯟꯗ ꯑꯅꯤꯁꯦ ꯀꯝꯕꯅ ꯈꯔ ꯐꯥꯗꯧ ꯃꯥꯜꯒꯦ
ꯐꯕꯩꯗꯤ ꯅꯪ ꯄꯩꯁꯥ ꯇꯥꯡꯉꯤ ꯐꯕꯩ ꯍꯦꯜꯂꯦ ꯅꯪꯅ ꯊꯥꯎꯒꯤ ꯒꯥꯔꯤꯒꯤꯗꯤ ꯔꯦꯠ ꯑꯃ ꯂꯩꯖꯔꯦꯕ ꯅꯪ ꯒꯥꯔꯤ ꯑꯆꯧꯕꯗ ꯍꯥꯏꯔꯁꯨ ꯍꯧꯖꯤꯛꯇꯤ ꯕꯦꯇ꯭ꯔꯤ ꯀꯔꯤꯗꯣ ꯒꯥꯔꯤꯗꯣ ꯋꯥꯟ ꯍꯟꯗ꯭ꯔꯦꯗ ꯀꯤꯂꯣꯃꯤꯇꯔ ꯄ꯭ꯂꯁ ꯊꯧꯕꯥꯌꯥꯏꯜ ꯂꯩꯔꯦꯕ ꯗꯩꯗꯤꯅꯪ ꯀꯤꯂꯣꯃꯤꯠ ꯇꯔꯨꯛ ꯍꯨꯝꯐꯨꯗ ꯃꯤꯅꯤ ꯊꯅ ꯅꯣꯡꯃ ꯆꯥꯔꯖ ꯇꯧꯈꯤꯕ꯭ꯔꯥ ꯅꯠꯇ꯭ꯔꯥ ꯑꯗꯨꯅ ꯕꯦꯇ꯭ꯔꯤꯈꯩꯗꯁꯨ ꯍꯧꯖꯤꯛ ꯄꯩꯁꯥ ꯌꯥꯝ ꯇꯥꯡꯉꯗꯤ ꯌꯥꯝ ꯐꯔꯦ ꯄꯩꯁꯥ ꯇꯥꯡꯕꯁꯨ ꯃꯥꯅ ꯍꯦꯜꯂꯦ ꯕꯦꯇ꯭ꯔꯤꯒꯤ ꯁꯥꯏꯀꯜ ꯂꯩꯕꯗꯣꯕ꯭ꯔꯥ ꯕꯦꯇ꯭ꯔꯤꯒꯤ ꯁꯥꯏꯀꯜꯗ ꯂꯨꯄꯥ ꯂꯨꯄꯥ ꯂꯤꯁꯤꯡ ꯍꯨꯝꯐꯨꯃ ꯄꯤꯕ ꯍꯨꯝꯐꯨ ꯁꯤꯛꯁꯇꯤ ꯊꯥꯎꯖꯟ ꯁꯕꯦꯟꯇꯤ ꯊꯥꯎꯖꯟ ꯑꯗꯨꯃꯥꯏꯅ ꯄꯤꯕ ꯑꯗꯨꯗꯤ ꯇꯥꯡꯒꯗ꯭ꯔꯥ ꯀꯦꯇ꯭ꯔꯤ ꯒꯥꯔꯤꯗꯣ ꯑꯩꯈꯣꯏꯅ ꯏꯍꯣꯡ ꯂꯨꯄꯥ ꯂꯤꯁꯤꯡ ꯀꯩꯅꯣꯒ ꯀꯨꯟꯊ꯭ꯔꯥ ꯅꯤꯐꯨꯒ ꯄꯤꯔꯝꯗꯧ ꯃꯥꯟꯗ꯭ꯔꯣ ꯅꯪ ꯊꯥꯎ ꯀꯩꯀꯩꯗꯨꯗꯤ ꯄꯩꯁꯥ ꯇꯥꯡꯉꯦꯕ ꯂꯨꯄꯥ ꯂꯥꯛ ꯑꯃ ꯍꯦꯟꯕꯅꯦꯕ ꯃꯥꯁꯨ ꯑꯗ ꯄꯩꯁꯥꯗꯣ ꯃꯣꯏ ꯌꯥꯝ ꯇꯥꯡꯉꯦ ꯑꯩ ꯄꯩꯁꯥ ꯀꯩꯅꯣ ꯆꯥꯔꯦ ꯇ꯭ꯔꯦ ꯊꯥꯎꯒ ꯆꯥꯔꯛꯇ꯭ꯔꯦ ꯑꯗꯨꯗꯩꯩ ꯏꯀꯣ ꯐ꯭ꯔꯦꯟꯂꯤ ꯑꯣꯏꯔꯦ ꯅꯪꯉꯣꯟꯗ ꯑꯗꯒꯤ ꯁꯁꯇꯦꯅꯦꯕꯜ ꯍꯦꯜꯂꯦꯕ ꯃꯥꯅ ꯄꯩꯁꯥ ꯂꯣꯏ ꯇꯥꯡꯕꯅꯦꯕ ꯁꯥꯏꯀꯜ ꯕꯨꯛ ꯇꯥꯡꯉꯤꯗꯣ ꯕꯦꯇ꯭ꯔꯤ ꯀꯔꯤꯗꯨꯅ ꯀꯣꯟꯅ ꯁꯨꯝ ꯑꯔꯥꯞꯄ ꯆꯠꯂꯛꯄꯗ ꯊꯥꯎ ꯕꯦꯇ꯭ꯔꯤ ꯂꯣꯏꯈ꯭ꯔꯗꯤ ꯒꯥꯔꯤ ꯊꯋꯥꯎ ꯑꯗꯨꯗꯤ ꯅꯪ ꯑꯅꯛꯄꯗꯁꯨ ꯀꯩꯅꯣ ꯄꯥꯟ ꯗꯨꯀꯥꯟ ꯑꯃꯝꯗꯁꯨ ꯀꯔꯤ ꯊꯥꯎꯗ ꯊꯪꯕ ꯌꯥꯎꯒꯅꯦ ꯕꯦꯇ꯭ꯔꯤꯗꯨꯗꯤ ꯅꯪ ꯆꯥꯔꯖ ꯇꯧꯖꯒꯦꯗ ꯀꯅꯥꯝꯅ ꯌꯥꯔꯣꯏ
ꯃꯥꯥꯏ ꯃꯥ
ꯈꯨꯗꯣꯡꯆꯥꯥꯗꯕꯗꯣ ꯂꯩꯕꯅꯤꯅ ꯅꯪ ꯊꯥꯎ ꯀꯔꯤꯗꯨꯣ ꯑꯗꯨꯝ ꯔꯤꯐꯔ ꯇꯧꯕ ꯑꯃ ꯐꯔꯤꯕ꯭ꯔꯥ ꯍꯧꯖꯤꯛ ꯃꯇꯝ ꯍꯥꯏꯇꯥꯔꯦ ꯌꯦꯣ
ꯑꯩꯁꯨ ꯍꯟꯗꯛꯀꯤ ꯍꯟꯗꯛ ꯊꯕꯛꯛꯇꯨ ꯇꯧꯕꯗ ꯉꯥꯏꯔꯕꯃꯤꯅ ꯑꯩꯁꯦ ꯂꯣꯟꯁꯨ ꯈꯔ ꯂꯧꯔꯒ ꯑꯣ ꯒꯥꯔꯤ ꯑꯃꯇꯪ ꯌꯦꯡꯁꯦꯅ ꯇꯧꯕꯅꯦꯕ ꯑꯗꯨꯏꯅꯦ ꯌꯥꯝ ꯂꯣꯟꯁꯦ ꯒꯥꯔꯤꯁꯦ ꯈꯜꯂꯛꯏꯩꯅ ꯁꯨꯝꯃꯩ ꯒꯥꯔꯤꯁꯦ ꯑꯆꯧꯕ ꯐꯧꯒꯤ ꯃꯆꯥ ꯂꯩ ꯐꯔꯤꯔꯥ ꯑꯗꯨꯒꯤ ꯁꯨꯝ ꯃꯊꯪ ꯃꯊꯪ ꯁꯨꯝ ꯈꯜꯂꯛꯀꯗꯕ ꯋꯥꯈꯜ ꯌꯦꯦꯛ ꯈꯝꯐꯝ ꯈꯪꯗꯕꯤꯅꯦꯕ ꯂꯩꯔꯤꯁꯦ ꯏꯌꯥꯝꯕ ꯍꯧꯖꯤꯛ ꯂꯩꯁꯦ ꯑꯗꯩ ꯑꯩꯈꯣꯏ ꯂꯝꯕꯤꯅꯒ ꯐꯠꯇꯕꯒ ꯂꯝꯕꯤ ꯊꯣꯡꯁꯦ ꯑꯁ ꯂꯝꯕꯤꯁꯦ ꯈꯔ ꯁꯦꯝꯕꯤꯔꯗꯤꯅꯨꯡꯗꯤ ꯅꯨꯡꯉꯥꯏ ꯇꯧꯕ ꯑꯗꯣ ꯂꯝꯕꯤꯗꯨ ꯁꯦꯝꯗꯕꯁꯤꯗ ꯋꯥꯈꯜꯁꯦ ꯃꯆꯥꯖ ꯆꯥꯛ ꯈꯜꯂꯒꯅꯤ ꯂꯩꯔꯤꯁꯦꯕ ꯑꯗꯨꯗꯤꯁꯨ ꯀꯩ ꯇꯧꯔꯤꯅꯣ ꯈꯪꯗꯦꯕ ꯍꯥꯏꯁꯦ ꯊꯕꯛꯇꯨ ꯇꯧꯕꯗ ꯉꯥꯏꯃꯤꯅꯀꯣ ꯊꯥ ꯐꯥꯗ꯭ꯦꯔꯤꯕꯕ ꯏꯌꯥꯝꯃꯥꯏꯩꯅ ꯇꯧꯔꯤꯁꯦ ꯑꯕ
ꯃꯥꯅꯤ ꯃꯥꯅꯤ ꯅꯪ ꯊꯕꯛꯇꯣ ꯇꯧꯔꯦ ꯑꯗꯨꯅ ꯊꯕꯛ ꯇꯧꯔꯒ ꯄꯩꯁꯥ ꯃꯥꯡꯍꯜꯂꯅꯨ ꯐꯖꯅ ꯀꯩꯅꯣ ꯅꯪ ꯂꯩꯕ ꯌꯥꯕ ꯗꯔꯀꯥꯔ ꯑꯣꯏꯔꯕ ꯀꯔꯤ ꯒꯥꯔꯤ ꯅꯨꯡꯂꯤ ꯑꯣꯏꯔꯁꯨ ꯅꯪ ꯊꯕꯛ ꯆꯠꯄꯒꯤꯔꯣ ꯑꯗꯨ ꯂꯩꯕ ꯂꯩ ꯂꯩꯔꯣ